ꯇꯥꯄ ꯎꯝ ꯎꯝ
ꯑꯩꯈꯣꯏꯅꯤꯒꯤ ꯉꯁꯥꯏ ꯋꯥꯔꯤꯗꯨꯗ ꯔꯣꯅꯥꯜꯗꯣꯒꯤ ꯐꯦꯟꯉꯩꯅ ꯀꯩꯅꯣ ꯈꯪꯗꯦ ꯅꯦꯠꯋꯥꯛ ꯊꯥ ꯗꯥꯠꯈ꯭ꯔꯕ ꯈꯪꯗꯦ ꯑꯩꯈꯣꯏꯅ ꯐꯖꯅ ꯇꯥꯔꯝꯃꯒ ꯇꯠꯈ꯭ꯔꯦ
ꯑꯗꯨꯅꯦ ꯑꯗꯨ ꯅꯪ ꯑꯗꯨꯅ ꯉꯔꯥꯡꯗꯤ ꯑꯩ ꯍꯤꯡ ꯇꯨꯝꯗꯕꯤ ꯌꯦꯡꯉꯦ ꯐꯖꯅ ꯑꯗꯣ ꯑꯌꯨꯛ ꯉꯟꯇꯥꯗ ꯋꯥꯔꯦ ꯏꯁꯥꯗꯣ ꯑꯃꯨꯛ ꯄꯨꯡ ꯃꯔꯤ ꯑꯗꯨꯋꯥꯏꯗ ꯇꯨꯝꯕꯅꯤꯅ
ꯍꯥ
ꯕꯣꯜ ꯑꯗꯨ ꯌꯥꯝ ꯌꯥꯝ ꯐꯖꯅ ꯗꯤꯐꯦꯟꯁ ꯇꯧꯔꯒ ꯂꯥꯛꯏꯗꯨꯕꯨ ꯊꯑꯣꯏꯅ ꯃꯥꯡꯍꯜꯂꯦꯕ ꯑꯆꯝꯕ ꯕꯣꯜ ꯑꯃꯗ ꯑꯗꯨꯖꯨ
ꯃꯥꯅꯦ ꯌꯥꯝ ꯑꯗꯨꯁꯨ ꯐꯣꯔ ꯃꯤꯅꯠꯁ ꯈꯛꯇꯅꯤꯀꯣ
ꯑꯗꯨꯁꯨ ꯐꯣꯔ ꯃꯤꯅꯤꯠ ꯈꯇꯪ ꯉꯥꯏꯔꯕ ꯃꯊꯪꯗ ꯃꯤꯅꯠ ꯀꯨꯟꯊ꯭ꯔꯥꯗ ꯑꯗꯨ ꯃꯨꯛ ꯁꯥꯟꯅ ꯌꯥꯏꯕꯗꯣ
ꯍꯣꯏ ꯍꯣꯏ
ꯑꯇꯣꯞꯄ ꯁꯥꯡꯅ ꯆꯠꯂꯛꯄ ꯑꯣꯏꯗꯤ ꯑꯃꯔꯣꯝꯗ ꯍꯔꯥꯎꯒꯦ ꯌꯥꯏꯑꯕ ꯌꯥꯝꯅ ꯁꯣꯏꯕ ꯕꯣꯜ ꯍꯥꯏꯕꯒꯨꯝꯕꯅꯦꯕ ꯑꯗꯨ ꯆꯦꯛꯁꯤꯟꯕ ꯈꯔ ꯋꯥꯠꯂꯦ ꯍꯥꯏꯕꯒꯨꯝꯅꯦꯕ
ꯃꯥꯅꯦ ꯃꯥꯅꯦ ꯍꯥꯏꯗꯤ ꯐꯣꯔꯇꯤ ꯐꯣꯔꯇꯤ ꯐꯥꯏꯚ ꯃꯤꯅꯠꯁ ꯐꯣꯔꯇꯤ ꯐꯥꯏꯚ ꯃꯤꯅꯠꯁꯅꯦꯕ ꯁꯥꯟꯅꯩꯗꯣ ꯅꯠꯇ꯭ꯔꯥ ꯑꯗꯨꯒꯤꯗꯨꯗ ꯐꯣꯔꯇꯤ ꯄꯁ ꯍꯥꯞ ꯃꯃꯥꯡꯗ ꯑꯃ ꯆꯜꯂꯦꯅ ꯈꯜꯂꯣ ꯍꯥꯞ ꯃꯃꯥꯡꯗꯁꯨ ꯆꯟꯕ ꯀꯥꯟꯗꯨꯗ ꯍꯟꯇꯣꯛꯅꯗꯣꯏꯅꯦꯕ ꯑꯗꯨꯐꯥꯎꯇꯤ ꯇꯥꯏꯃꯤꯡ ꯐꯅ ꯂꯩꯔꯤꯕ ꯃꯣꯏꯒꯤ ꯑꯦꯗꯚꯥꯟꯇꯦꯖꯁꯦ ꯑꯗꯨꯒ ꯃꯤꯅꯤꯠ ꯃꯔꯤꯈꯛ ꯉꯥꯏꯔꯛꯑꯀꯥꯟꯗ ꯌꯥꯝꯅ ꯀꯔꯤ ꯍꯥꯏꯅꯤ ꯇꯛꯁꯟꯅꯔꯛꯑꯦꯕ ꯑꯅꯤꯁꯦꯀꯣ ꯁꯦꯀꯦꯟ ꯃꯤꯅꯤꯠ ꯃꯔꯤ ꯃꯤꯅꯤꯠ ꯇꯔꯨꯛ ꯇꯔꯨꯛ ꯑꯗꯥꯏꯗꯒꯤ ꯇꯛꯅꯕ ꯍꯧꯔꯕ ꯃꯇꯨꯡꯗ ꯃꯤꯅꯤꯠ ꯃꯔꯤꯈꯛ ꯉꯥꯏꯔ ꯀꯥꯟꯗꯅꯦꯕ ꯒꯣꯟ ꯆꯟꯈꯦꯗꯣ ꯑꯩꯠ ꯅꯠꯇꯦ ꯃꯤꯅꯤꯠꯞ ꯃꯤꯅꯤꯠ ꯃꯔꯤ ꯅꯠꯇꯦ ꯍꯥꯞ ꯃꯇꯣꯡ ꯅꯠꯇꯦ ꯀꯔꯤ ꯍꯥꯞꯄꯀꯥꯟꯗ ꯅꯠꯇ꯭ꯔꯣ ꯃꯤꯅꯠ ꯍꯥꯞꯄꯀꯥꯟꯗ ꯆꯟꯕ ꯅꯠꯇ꯭ꯔꯣ
ꯃꯤꯅꯠ ꯍꯥꯞꯄꯅꯦ ꯃꯤꯅꯠ ꯇꯔꯨꯛ ꯍꯥꯞꯄꯅꯦ
ꯎꯝ ꯎꯝ ꯇꯔꯨꯛ ꯍꯥꯞꯄ ꯀꯥꯟꯗ ꯆꯟꯕꯅꯦꯕ
ꯎꯝ ꯃꯤꯅꯠ ꯑꯅꯤꯗ ꯆꯟꯈꯤꯕ
ꯑꯣ ꯍꯣꯏ ꯍꯣꯏ ꯍꯣꯏ ꯑꯗꯣ ꯌꯥꯝꯅ ꯊꯝꯃꯣꯏꯗꯤ ꯀꯥꯏꯗ ꯍꯥꯏꯗꯤ ꯎꯝ ꯔꯣꯅꯥꯜꯗꯣ ꯃꯦꯁꯤ ꯅꯦꯃꯥꯔ ꯃꯣꯏ ꯌꯥꯎꯕꯒꯤꯀꯣ
ꯎꯝ ꯐꯨꯠꯕꯣꯜ ꯌꯦꯡꯅꯤꯡꯕꯩ ꯋꯥꯅꯦ ꯍꯥꯏꯕꯣ
ꯃꯥꯅꯦ ꯃꯥꯅꯦ
ꯃꯣꯏ ꯌꯥꯎꯕꯒꯤ ꯆꯨꯝꯅ ꯁꯨꯝ ꯐꯦꯟ ꯑꯣꯏꯔꯁꯨ ꯃꯣꯇꯤꯚ ꯑꯣꯏꯗꯅ
ꯃꯥꯅꯦ
ꯑ
ꯋꯥꯔꯜ ꯐꯦꯃꯣꯁ ꯍꯤꯁꯇ꯭ꯔꯤ ꯃꯣꯏꯒꯤ
꯭ꯋꯥꯏ ꯕꯖꯤꯛ ꯀ ꯑꯣꯏꯔꯁꯨ ꯏꯚꯟ ꯏꯟꯐ꯭ꯔꯥꯇꯛ
ꯑꯥ
ꯃꯔꯝꯗꯤ ꯀꯩꯒꯤꯅꯣ ꯍꯥꯏꯕꯗ ꯅꯣꯏ ꯃꯤꯅ ꯔꯦꯃꯤꯅ ꯑꯦꯅꯤ ꯃꯐꯝ ꯈꯨꯗꯤꯡꯃꯛꯇ ꯃꯇꯦꯡ ꯄꯥꯡꯕꯒꯤꯗꯃꯛꯇ ꯃꯥꯌꯣꯛ ꯂꯩꯖꯩꯌꯦꯕ
ꯃꯥꯅꯦ ꯑꯗꯨꯨꯅꯦ ꯍꯪꯗꯦ
ꯑꯥꯔꯖꯦꯟꯇꯤꯅꯥꯒꯤ ꯐꯦꯟꯅꯤꯅ ꯍꯣꯔꯦꯟ ꯑꯗꯨꯝ ꯐꯖꯅ ꯌꯦꯡꯉꯒꯦ ꯑꯩꯗꯤ
ꯑꯩꯁꯨ ꯌꯦꯡꯗꯣꯏꯅꯦ ꯉꯁꯤꯗꯤꯣ ꯐꯖꯅ ꯃꯁꯤꯁꯤ ꯌꯦꯡꯗꯣꯏꯅꯦꯕ
ꯉꯁꯤꯗꯤ ꯌꯥꯝꯅ ꯇꯥꯏꯃꯤꯡ ꯐꯖꯕ ꯄꯣꯠꯅꯤꯗ
ꯃꯥꯅꯦ ꯃꯥꯅꯦ ꯉꯟꯅꯁꯨ ꯇꯥꯕꯀꯣ ꯋꯥꯈꯜꯁꯨ ꯅꯨꯡꯉꯥꯏꯅ ꯌꯦꯡꯉ ꯆꯃꯤ ꯉꯁꯤꯗꯤ ꯑꯦ ꯍꯌꯦꯡ ꯍꯥꯡꯆꯤꯠꯇꯒꯤꯗꯤ ꯑꯗꯨꯝ ꯀꯔꯤꯒꯨꯝꯕ ꯁꯄꯣꯁ ꯑꯣꯖꯥ ꯍꯥꯏꯗꯤ ꯍꯔꯩꯗꯤꯀꯣ ꯑꯩꯈꯣꯏꯒꯤ ꯂꯣꯏ ꯂꯩꯍꯧ ꯇꯥꯔꯗꯤ ꯑꯩ ꯋꯥꯜꯀꯞ ꯑꯃꯨꯛ ꯌꯦꯡꯉꯔꯨꯔꯦ ꯇꯨꯝ ꯇꯨꯝ ꯂꯩꯔꯦꯗꯪ ꯊꯕꯀ ꯁꯨꯔꯒ
ꯂꯩꯍꯧꯔꯣꯏꯗ ꯑꯩ ꯌꯥꯏ ꯑꯖꯤꯦꯟ ꯑꯔꯖꯦꯟꯇꯤꯅꯥ ꯂꯩꯔꯁꯨ ꯌꯥꯏ ꯑꯥꯔꯖꯦꯟꯇꯤꯅꯥ ꯂꯩꯔꯤ ꯑꯗꯨꯝ ꯐꯖꯩ ꯑꯗꯨꯗꯒꯤ ꯑꯔꯖꯦꯟꯇꯤꯅꯥꯗꯤ ꯈꯔ ꯀꯩ ꯍꯥꯏꯇꯥꯔꯦ ꯃꯥ ꯅꯝꯊꯅꯕ ꯍꯣꯠꯅꯕꯗꯒꯗꯤ ꯈꯔ ꯋꯥꯅꯦꯕ
ꯃꯥꯟꯅꯦ
ꯃꯥꯅꯝꯗꯅꯕꯗ ꯋꯥꯅꯦ ꯍꯥꯏꯔꯗꯤ ꯀꯩꯒꯤꯅꯣ ꯍꯥꯏꯕꯗꯣ ꯃꯣꯏꯒꯤ ꯄꯥꯁꯤꯡ ꯑꯣꯏꯔꯣ ꯑꯦꯅꯤ ꯀꯩꯅꯣ ꯑꯣꯏꯔꯣꯀꯣ ꯍꯥꯏꯗꯤ ꯒꯣꯜ ꯆꯟꯕ ꯌꯥꯝ ꯍꯩꯌꯦꯕ ꯃꯣꯏꯁꯦ
ꯍꯩ ꯍꯩ ꯍꯩ ꯐꯤꯅꯤꯁꯤꯡꯁꯦ
ꯐꯤꯅꯤꯁꯤꯡ ꯌꯥꯝꯅ ꯐꯖꯕ ꯒꯣꯜ ꯆꯟꯕ ꯌꯥꯝꯅ ꯍꯩꯕ ꯑꯗꯨꯗꯒꯤ ꯒꯣꯜꯁꯦ ꯀꯃꯥꯏꯅ ꯇꯧꯔ ꯆꯟꯅꯤ ꯍꯥꯏꯕꯁꯦ ꯌꯥꯝ ꯈꯪꯉꯦ ꯍꯥꯏꯕ ꯄꯦꯛꯇꯤꯁꯁꯦ ꯑꯗꯨꯅꯦꯕ ꯈ꯭ꯋꯥꯏꯅꯦ ꯃꯔꯨꯗꯤ ꯗꯤꯐꯦꯟꯁ ꯐꯅ ꯂꯤꯡꯖꯅꯨ ꯑꯗꯣ ꯒꯣꯜ ꯆꯟꯕ ꯍꯩꯇ꯭ꯔꯒꯗꯤ ꯀꯩ ꯀꯥꯟꯅꯗꯣꯏꯅꯣ
ꯃꯥꯟꯅꯦ
ꯑꯗꯨꯅꯦꯕ
ꯉꯁꯤꯗꯤ ꯄꯨꯔꯥ ꯔꯦꯗꯤꯗꯅꯦ ꯂꯩꯕ ꯍꯧꯔꯕꯅꯤ
ꯇꯥꯏꯃꯤꯡꯗꯨꯁꯨ ꯐꯖꯩꯗꯅ
ꯑꯥ
ꯇꯥꯏꯃꯤꯡꯁꯨ ꯌꯥꯝꯅ ꯐꯖꯕ ꯇꯥꯏꯃꯤꯡ ꯑꯣꯏꯕ ꯍꯥꯏꯇꯥꯔꯦ ꯅꯪ ꯀꯥꯏꯗ ꯆꯠꯀꯦ ꯇꯧꯔꯝꯃꯤꯅꯣ
ꯑꯩ ꯀꯩꯁꯨ ꯊꯣꯏꯗꯣꯛꯄ ꯆꯠꯂꯣꯏꯗ ꯑꯋꯥꯗ ꯑꯩꯅ ꯒꯋꯥꯍꯥꯇꯤ ꯆꯠꯂꯨꯕꯒꯤ ꯂꯛꯒꯦꯖ ꯑꯃ ꯃꯤꯉꯣꯟꯗ ꯋꯥꯏꯕꯅꯦꯕ
ꯍꯣꯏ
ꯀꯩ ꯀꯩ ꯃꯊꯦꯜ ꯆꯥꯔꯒꯦ ꯉꯁꯤꯗꯤ
ꯎꯝ
ꯇꯥꯕꯔꯣ
ꯑ ꯇꯥꯏꯌꯦ
ꯑꯣ ꯀꯩꯀꯩ ꯃꯊꯦꯜꯠ ꯆꯥꯊꯔꯒꯦ
ꯑꯗꯨ ꯅꯣꯏ
ꯍꯜꯂꯣ ꯇꯥꯏꯌꯦ ꯇꯥꯏꯌꯦ ꯍꯥꯏꯔꯣ
ꯑꯗꯨꯅꯦ ꯅꯪꯅ ꯍꯧꯖꯤꯛ ꯑ ꯀꯩ ꯍꯥꯏ ꯇꯥꯔꯦ ꯑ ꯑ
ꯑꯩꯈꯣꯏꯒꯤ ꯀꯩꯅꯣ ꯍꯧꯖꯤꯛ ꯐꯨꯠꯕꯣꯜ ꯌꯦꯡꯉꯤꯕ ꯋꯥꯔꯜꯀꯞ ꯌꯦꯡꯉꯤꯕ ꯍꯥꯏꯁꯦ ꯑꯩꯈꯣꯏꯗꯤ ꯌꯥꯝꯅ ꯇꯥꯡꯅ ꯐꯪꯕ ꯄꯣꯠꯅꯦ ꯍꯥꯏꯕꯅꯤꯗ ꯆꯍꯤ ꯃꯔꯤꯒꯤ ꯃꯇꯨꯡ ꯏꯗ ꯌꯥꯝ ꯇꯥꯡꯅ ꯀꯩꯅꯣ ꯐꯪꯕ ꯄꯣꯠꯅꯤꯗ ꯅꯠꯇ꯭ꯔꯣ ꯌꯥꯝꯅ ꯋꯥꯅ ꯇꯥꯡꯅ ꯐꯪꯖꯕ
ꯏꯚꯦꯟ ꯑꯃꯒꯨꯝꯕꯅꯦꯕ ꯁꯄꯣꯔꯁ ꯑꯃꯒꯨꯝ
ꯍꯥ ꯁꯔ ꯍꯥ ꯁꯔ ꯑꯗꯨꯅ ꯑꯩꯈꯣꯏꯒꯤꯀꯣ ꯇꯥꯕ꯭ꯔꯥ
ꯇꯥꯏ ꯇꯥꯏ
ꯑꯗꯨꯅ ꯑꯩꯈꯣꯏꯒꯤ ꯄꯨꯟꯁꯤꯁꯤꯅ ꯍꯤꯡꯉꯤꯉꯩꯗꯗꯤ ꯍꯔꯥꯎꯕ ꯅꯨꯡꯉꯥꯏꯕ ꯑꯗꯒꯤ ꯑꯥ ꯀꯞꯅꯤꯡꯕ ꯏꯃꯣꯁꯟ ꯑꯣꯏꯕ ꯁꯤ ꯃꯌꯥꯝꯁꯤꯡꯁꯦ ꯑꯦꯟꯖꯣꯏ ꯇꯧꯕ ꯇꯧꯐꯝ ꯊꯣꯛꯏ ꯅꯠꯇ꯭ꯔꯥ ꯑꯗꯨ ꯌꯥꯎꯗ꯭ꯔꯗꯤ ꯀꯩꯅꯣ ꯄꯨꯟꯁꯤꯒꯤ ꯅꯨꯡꯉꯥꯏꯕ ꯍꯥꯏꯁꯦ ꯅꯠꯇ꯭ꯔꯣ ꯑꯗꯨꯅ ꯁꯤꯗꯤ ꯌꯥꯝꯅ ꯐꯖꯕ ꯍꯣꯏ ꯄꯄꯨ ꯄꯄꯨ ꯄꯄꯨ ꯑꯥ ꯁꯣꯂꯔꯒꯤ ꯁꯥꯕ ꯅꯝꯕꯔ ꯂꯩ ꯍ ꯑꯗꯨꯅꯤꯗ ꯍꯥꯎ ꯁꯔ ꯑꯗꯨꯗꯤ ꯏꯇꯥꯎ ꯑꯣ ꯁꯥꯇ ꯂꯩ ꯀꯌꯥ ꯍꯧꯒꯌ
ꯏ
ꯎ
ꯍꯜꯂꯣ
ꯑꯥ ꯀꯩꯅꯣ ꯇꯧꯕꯅꯤꯗ ꯑꯩꯁꯦ ꯑ ꯁꯣꯝꯗ ꯈꯣꯡ ꯁꯣꯝꯗ ꯆꯣꯠꯂ ꯂꯩꯕ ꯑꯗꯨ ꯍꯥꯏꯐꯦꯠ ꯇꯩꯊꯣꯛꯄꯅꯤꯗ ꯃꯤ ꯆꯪꯉꯛꯄꯗ ꯀꯩꯅꯣ ꯇꯧꯋꯦꯅ ꯑ ꯑꯗꯣ ꯑꯩꯈꯣꯏꯒꯤ ꯑꯩꯈꯣꯏꯅ ꯈ꯭ꯋꯥꯏꯗꯒꯤ ꯑ ꯌꯥꯝꯅ ꯄꯨꯟꯁꯤ ꯑꯃꯗ ꯈ꯭ꯋꯥꯏꯗꯒꯤ ꯏꯝꯄꯣꯔꯇꯦꯟꯁꯦ ꯀꯣ ꯍꯤꯡꯕꯗ ꯍꯤꯡꯕꯗ ꯑꯗꯨꯛꯀꯤ ꯃꯇꯤꯛ ꯄꯨꯝꯅꯃꯛ ꯄꯨꯝꯅꯃꯛ ꯁꯔꯀꯨꯂꯦꯁꯟꯁꯤ ꯁꯔꯀꯨꯂꯦꯁꯟꯗ ꯂꯩꯔꯤꯕ ꯄꯨꯝꯅꯃꯛꯄꯨ ꯑꯩꯈꯣꯏꯅ ꯂꯣꯏꯅꯕ ꯃꯊꯧ ꯑꯃ ꯆꯪꯏ ꯅꯠꯇ꯭ꯔꯥ
ꯃꯥꯅꯤ
ꯂꯣꯏꯅꯕꯁꯤꯗ ꯀꯩ ꯀꯩ ꯆꯪꯏ ꯍꯥꯏ ꯃꯇꯝꯗ ꯅꯪꯒꯤ ꯃꯤꯡꯆꯠ ꯆꯪꯉꯤ ꯅꯪꯒꯤ ꯋꯥꯉꯥꯡ ꯁꯉꯥꯡ ꯆꯪꯉꯤ ꯅꯪꯒꯤ ꯕꯤꯍꯦꯕꯤꯌꯔ ꯆꯪꯉꯤ ꯅꯪꯒꯤ ꯅꯑꯣꯡ ꯅꯇꯧ ꯆꯪꯉꯤ ꯅꯪꯅ ꯀꯌꯥꯃꯨꯛ ꯌꯥꯝꯅ ꯃꯤꯒꯤꯗꯃꯛꯇ ꯉꯝꯖꯕ ꯃꯇꯦꯡ ꯄꯥꯡꯕꯤꯕ ꯍꯦꯜꯞ ꯇꯧꯕꯤꯕ ꯍꯥꯏꯕꯁꯦ ꯌꯥꯝ ꯊꯤꯅ ꯃꯔꯨꯑꯣꯏ ꯅꯠꯇ꯭ꯔꯥ ꯑꯦꯅꯤ ꯁꯔꯀꯝꯇꯦꯟꯁꯇ ꯑꯗꯨꯒ ꯑꯁꯤꯁꯤꯕꯨ ꯀꯧꯏ ꯑꯩꯈꯣꯏꯒꯤ ꯅꯨꯡꯁꯤꯕ ꯑꯗꯒꯤ ꯊꯃꯣꯏ ꯁꯦꯡꯕ ꯑꯗꯨꯗꯩꯩ ꯍꯔꯥꯎꯃꯤꯟꯅꯕ ꯍꯥꯏꯕꯗꯣ ꯑꯗꯨ ꯌꯥꯎ ꯇꯗꯨꯗꯤ ꯀꯩ ꯍꯥꯏꯇꯥꯔꯦ ꯌꯥꯝꯅ ꯇꯥꯡꯅ ꯐꯪꯉꯦꯕ ꯁꯝꯅ ꯍꯥꯏꯔꯕꯗ ꯍꯧꯖꯤꯛ ꯑ ꯂꯩꯀꯥꯏ ꯃꯛ ꯇꯗꯁꯨ ꯐꯨꯠꯕꯣꯜ ꯀꯥꯞꯇꯅ ꯀꯩꯅꯣ ꯇꯧꯗꯅ ꯌꯦꯡꯅꯩꯁꯤꯡꯁꯦ ꯅꯨꯡꯁꯤꯕꯒꯤꯗꯃꯛꯇꯅꯤ ꯑꯗꯩ ꯍꯔꯥꯎꯃꯤꯟꯅꯕꯗꯒꯤꯅ ꯅꯠꯇ꯭ꯔꯥ ꯑ ꯑꯗꯨ ꯌꯥꯎꯗ꯭ꯔꯒꯗꯤ ꯑꯩꯈꯣꯏ ꯂꯩꯀꯥꯏ ꯑꯃ ꯄꯥꯟꯕꯩ ꯃꯊꯧ ꯇꯥꯗꯦꯕ
ꯑ
ꯑꯗꯨꯅ ꯑꯗꯨ ꯈꯔ ꯑꯃꯗꯤ ꯀꯩꯁꯨ ꯂꯩꯇꯅ ꯚꯦꯂꯨ ꯂꯩꯇꯅ ꯑꯥ
ꯎꯝ ꯎꯝ ꯎꯝ
ꯍꯣꯏ ꯅꯦ ꯎꯝ ꯍꯣꯏ
ꯋꯥꯗꯣ ꯃꯥ
ꯍꯣꯏ ꯎꯝ
ꯁꯤꯒꯤ ꯁꯤꯒꯤ ꯁꯤꯒꯤ ꯋꯥꯈꯜꯂꯣꯟꯅꯤ ꯈꯨꯨꯃꯣꯜꯗꯨꯁꯨ ꯑꯗꯨꯝ ꯌꯥꯎꯔꯤꯀꯣꯠꯅꯦ ꯅꯠꯇ
ꯐꯨꯠꯕꯣꯜꯗꯁꯨ ꯑꯗꯨꯝ ꯐꯥꯎꯔꯤꯅꯦꯕ ꯅꯨꯡꯁꯤꯕ ꯅꯨꯡꯁꯤꯕ ꯅꯨꯡꯁꯤꯕ ꯑꯗꯨꯗꯒꯤ ꯑꯐꯕ ꯂꯝꯆꯠ ꯑꯗꯨꯗ ꯂꯧꯕ ꯀꯌꯥꯃꯨꯛ ꯌꯥꯝꯅ ꯃꯤꯒꯤꯗꯃꯛꯇ ꯀꯩꯅꯣ ꯎꯠꯄ ꯈꯣꯠꯄꯁꯦ ꯑꯗꯨ ꯌꯥꯎꯗ꯭ꯔꯒꯗꯤ ꯑꯩꯈꯣꯏ ꯍꯤꯡꯉꯤꯕꯒꯤ ꯀꯔꯤ ꯀꯥꯟꯅꯒꯦ ꯅꯠꯇ꯭ꯔꯣ
ꯃꯥꯅꯦ
ꯐꯨꯠꯕꯣꯜꯁꯤꯁꯨ ꯑꯩꯈꯣꯏꯒꯤ ꯂꯣꯏꯅ ꯂꯥꯠ ꯑꯦꯟ ꯁꯤꯝꯄꯇꯤꯁꯦ ꯄꯣꯛꯄꯒꯤꯅꯦꯕ ꯍꯥꯏꯗꯤ ꯁꯝꯅ ꯍꯥꯟꯗꯣꯛꯅ ꯉꯔꯥꯡꯅ ꯁꯧꯉꯦ ꯉꯔꯥꯡꯅ ꯁꯧꯔꯒꯁꯨ ꯃꯦꯁꯤꯒꯤ ꯐꯦꯟ ꯃꯌꯥꯝ ꯑꯃ ꯑꯃꯅ ꯃꯥꯁꯦ ꯇꯣꯜ ꯇꯧꯔꯒꯁꯨ ꯑꯗꯨꯝ ꯅꯨꯡꯁꯤꯗꯤ ꯄꯣꯛꯏꯕ ꯃꯔꯝꯗꯤ ꯀꯩꯒꯤꯅꯣ ꯍꯥꯏꯔꯀꯥꯟꯗ ꯌꯣꯜ ꯇꯧꯅꯔꯤꯁꯤ ꯁꯦ ꯔꯣꯅꯥꯜꯗꯣ ꯂꯩꯔꯝꯝꯕꯗꯒꯤ ꯑꯩꯈꯣꯏꯒꯤ ꯃꯤ ꯀꯌꯥ ꯑꯃꯁꯨ ꯑꯕꯛ ꯐꯅꯅꯦꯦꯕ ꯑꯗꯩ ꯃꯦꯁꯤ ꯂꯩꯔꯝꯕꯗꯒꯤ ꯊꯕꯛ ꯐꯪꯅꯕꯅꯤ ꯂꯣꯏꯅ ꯂꯞ ꯑꯦꯟ ꯁꯞꯄꯣꯔꯠ ꯉꯥꯛꯇꯅꯦ ꯍꯥꯏꯕ ꯁꯤ
ꯃꯥꯅꯦ ꯃꯥꯅꯦ ꯃꯥꯅꯦ ꯂꯕꯅꯦ ꯁꯞꯄꯣꯔꯠ ꯂꯥꯛꯄꯅꯤ ꯑꯗꯣ ꯍꯧꯖꯤꯛ ꯑꯃꯡꯉꯛ ꯑꯅꯝꯕꯅ ꯍꯧꯖꯤꯛ ꯔꯣꯅꯥꯜꯗꯣꯗ ꯌꯥꯝꯅ ꯆꯪꯉꯦ ꯃꯔꯝꯗꯤ ꯁꯤꯗꯤꯗꯤ ꯍꯥꯟꯅꯗꯒꯤ ꯀꯩꯅꯣ ꯑꯣꯏꯈ꯭ꯔꯦꯗꯅ ꯔꯣꯅꯥꯜꯗꯣꯁꯤꯁꯨ ꯍꯥꯏꯐꯦꯠ ꯑꯝꯇꯪ ꯋꯥꯔꯜ ꯀꯞ ꯑꯝꯇ ꯐꯪꯖꯔꯛꯒꯦ